ꯁꯤꯗꯗꯤ ꯌꯥꯔꯦ ꯑꯗꯨꯗꯤ ꯅꯪꯒꯤ ꯅꯈꯣꯟꯗꯣ ꯈꯔ ꯄꯤꯛꯅ ꯇ ꯇꯥꯏꯅꯦ
ꯆ ꯇꯔꯕꯨꯣ
ꯍꯜꯂꯣ
ꯇꯔ ꯎ
ꯇꯥꯔꯦ ꯇꯥꯔꯦ ꯌꯥꯔꯦ ꯍꯧꯖꯤꯛꯇꯤ
ꯎꯝ ꯀꯩ ꯇꯠꯀꯤ ꯀꯃꯥꯏ ꯎꯝ ꯀꯩꯝ ꯇꯥꯈꯤꯗ꯭ꯔꯦ ꯑꯗꯨ ꯈꯤꯇꯪ ꯎꯝ ꯑꯥ
ꯏꯐꯦꯛꯇꯤꯞ ꯏꯁꯄꯤꯆ ꯑꯣꯏꯅꯕꯅ ꯏꯊꯟꯗꯕꯨ ꯋꯥꯒꯁꯦ ꯆꯄꯦꯡ ꯆꯄꯦꯡꯅꯦ ꯉꯥꯡꯉꯝꯃꯤꯁꯦ ꯈꯪꯉꯕ ꯏꯐꯦꯛꯇꯤꯞ ꯏꯁꯄꯤꯆ ꯑꯣꯏꯅꯕꯅ ꯈꯔ ꯁꯥꯡꯗꯣꯛꯍꯜꯂꯦ ꯑꯗꯨꯒ ꯑꯗꯨꯝ ꯀꯛꯊꯠꯄ
ꯎꯝ ꯑꯩꯁꯨ ꯀꯣꯛꯁꯝ ꯂꯥꯏ ꯃꯤ ꯊꯤꯖꯤꯜꯂꯝꯃꯅꯤ
ꯎꯝ ꯎꯝ ꯀꯔꯤ ꯁꯨꯃꯥꯏꯅ ꯇꯠ ꯀꯔꯤꯃꯥꯏꯅ ꯇꯥꯗ꯭ꯔꯤꯁꯤꯅꯅꯣ ꯁꯤꯅꯤ ꯃꯣꯏꯅ ꯀꯛꯊꯠ ꯂꯩꯔꯛꯑꯁꯤꯅꯦ ꯑꯩꯗꯤ
ꯅꯠꯇꯦ ꯅꯠꯇꯦ ꯑꯩꯅ ꯀꯛꯊꯠꯄꯅ ꯌꯥꯔꯣꯏꯅ ꯑꯉꯥꯎꯕ ꯃꯥꯜꯂꯅꯤꯅ ꯑꯃ ꯑꯩꯗꯣ ꯏꯊꯟꯗ ꯋꯥꯒ ꯆꯥꯕꯡ ꯆꯥꯕꯡꯒ ꯉꯥꯡꯉ ꯏꯊꯟꯗ ꯑꯇꯥꯕ ꯃꯤꯅ ꯑꯉꯥꯎꯕ ꯃꯤ ꯃꯥꯜꯂꯣꯏꯗ꯭ꯔꯕ ꯑꯩꯕꯨ
ꯎꯝ ꯏꯆꯥꯟꯅꯨꯄꯤꯁꯦ ꯂꯥꯏꯌꯣꯛꯅꯔ ꯃꯥꯜꯂꯤ ꯀꯩꯇꯧꯔ ꯆꯥꯅꯣꯗꯁꯦ ꯃꯥꯒꯤ
ꯑꯗꯨꯅꯦ ꯍꯥꯏꯖꯩ ꯑꯁ ꯑꯣ ꯑꯣꯣꯣ ꯑꯅꯔꯦ ꯅꯈꯣꯏꯁꯦ
ꯎꯝ
ꯍꯅꯨꯔꯦ ꯍꯅꯨꯔꯦ
ꯔꯤ ꯌꯥꯗ꯭ꯔꯤ
ꯉꯁꯤꯗꯤ ꯄꯣ ꯂꯩꯇ꯭ꯔꯣ
ꯃꯁꯤ ꯈꯪꯗꯦ
ꯀꯔꯤ ꯈꯪꯗꯕ꯭ꯔꯥ ꯉꯔꯥꯡꯗꯤ ꯌꯦꯡꯉꯦ ꯑꯗꯨꯗꯥꯋꯥꯏꯅꯦ
ꯉꯔꯗꯤ ꯉꯁꯤ ꯀꯩꯁꯨ ꯅꯨꯡꯉꯥꯏꯕ ꯑꯣꯏꯔꯝꯃꯣꯏꯗ ꯌꯦꯡꯗꯦ ꯀꯥꯎꯔꯦ ꯌꯦꯡꯕ
ꯍꯩꯃ
ꯃꯣꯏꯒꯤ ꯃꯔꯤ ꯃꯔꯤ ꯃꯔꯤ ꯃꯌꯥꯝꯗꯨꯣ ꯌꯦꯡꯕ ꯀꯥꯔ
ꯑꯦꯃꯥꯏ ꯄꯦ ꯃꯥ
ꯎꯝꯗꯣ ꯄꯥꯟꯗꯗꯤ ꯂꯩ ꯍꯥꯥꯎꯔꯦ
ꯈꯪꯉꯤꯅꯤ ꯈꯪꯉꯤꯅꯦ ꯃꯤꯅ ꯊꯥꯒꯠꯅꯔꯛꯏ
ꯑꯗꯨꯅꯤ ꯅꯨꯡꯉꯥꯏꯇ
ꯅꯪ ꯖꯄꯥꯟꯒꯤ ꯃꯤꯠ ꯆꯪꯪꯂꯣꯏ ꯑꯣꯏꯔꯤꯁꯦ
ꯃꯥꯅꯤꯡꯏ
ꯀꯔꯤꯒꯤ ꯕ꯭ꯔꯥꯖꯤꯜꯒꯤ ꯑꯣꯏꯗꯕ
ꯚꯔꯖꯤꯂ ꯑꯣꯏꯕꯨꯗꯤ ꯑꯣꯏ ꯑꯗꯨꯣꯏꯁꯨ ꯖꯄꯥꯟ ꯃꯥꯒꯤ ꯀꯩ ꯍꯥꯏꯅꯤ ꯍꯣꯠꯅꯥꯃ ꯀꯟꯕ ꯑꯗꯨ ꯀꯩꯀꯥ ꯇꯧꯕꯗ ꯑꯗꯨ
ꯑꯗꯨꯕꯨꯗꯤ ꯆꯨꯝꯃꯤꯅꯦ ꯖꯄꯥꯟ ꯑꯩꯒꯤꯗꯤ ꯇꯠꯇꯦ
ꯑꯗꯣꯏꯗꯤ ꯐꯔꯑꯥ
ꯐꯈ꯭ꯔꯦ ꯑꯗꯨꯗꯤ ꯑꯩꯅ ꯁꯣꯏꯕ ꯑꯣꯏꯔꯝꯅꯤ ꯅꯠꯇ꯭ꯔꯒ ꯏꯟꯇꯔꯅꯦꯠ ꯃꯣꯏ ꯀꯅꯦꯛꯁꯟꯗꯨꯅ ꯑꯣꯏꯔꯝꯕꯁꯨ ꯌꯥꯏ
ꯎꯝ ꯑꯣꯏꯔꯝꯃꯅꯤ
ꯑꯣ ꯉꯁꯤ ꯅꯣꯡ ꯃꯪꯉꯝꯕꯁꯨ ꯌꯥꯏꯌꯦ ꯅꯣꯡ ꯆꯨꯒꯤꯈꯤꯕꯩ ꯑꯗꯨꯒꯤꯁꯨ ꯑꯣꯏꯔꯝꯕ ꯌꯥꯏꯑ
ꯉꯥꯁꯥꯏ ꯉꯁꯥꯏ ꯎꯝ ꯀꯩꯕꯥ ꯀꯩꯅꯣꯝꯍꯥꯢꯇꯥꯏꯅꯦ ꯀꯦꯆ ꯅꯠꯇꯦ ꯅꯨꯡꯉꯥꯏꯗꯣꯏꯅꯤ ꯀꯩꯅꯣꯗꯣ ꯅꯪꯅ ꯆꯦꯞ ꯄꯜꯂꯝꯕꯗꯣ
ꯀꯔꯤꯅꯣ ꯑꯩꯅ ꯉꯁꯥꯏ ꯄꯜꯂꯝꯃꯤꯁꯦ
ꯆꯅꯥꯕꯗꯨ ꯌꯦꯂꯑꯣꯗꯨ ꯍꯪꯒꯥꯄꯥꯟꯗꯣ ꯅꯠꯇꯦ ꯅꯠꯇꯦ ꯆꯥꯛꯇꯣ ꯎꯇꯤꯒ ꯆꯥꯕꯗꯣ
ꯍꯥ
ꯎꯠꯇꯤꯒꯥ ꯆꯥꯕꯗꯣ
ꯕꯣꯔꯥ
ꯑꯁ ꯆꯥꯛ ꯍꯥꯏꯔꯒ
ꯑꯁꯥ ꯍꯥꯏꯕ ꯑꯣꯀꯦ ꯁ꯭ꯔꯤ ꯑꯣ ꯈꯦꯆꯤ ꯍꯥꯎꯕ ꯈꯦꯆꯤ ꯍꯥꯎꯅꯤ
ꯎꯝ ꯑꯗꯨ ꯀꯩ ꯍꯧꯖꯤꯛ ꯊꯣꯡꯉꯤ ꯉꯁꯥꯏ ꯍꯥꯏ
ꯏꯁ ꯅꯨꯡꯉꯥꯏꯔꯅꯦ
ꯎꯝ ꯍꯧꯄꯅ ꯍꯧꯄꯅ ꯆꯥꯛ ꯄꯣꯛꯀꯝꯃꯅꯤ ꯆꯥꯊꯣꯛꯈ꯭ꯔꯦ
ꯇꯥꯔꯦꯅꯂꯗꯤꯑꯦ ꯕꯥꯠꯔꯨꯝꯗꯒꯤ ꯐꯅꯌꯥꯝ ꯀꯨꯏꯅ ꯆꯪꯉꯅꯤꯅꯦ ꯑꯗꯨ ꯃꯌꯥꯝ ꯆꯥꯁꯟꯈꯤꯕꯅꯤꯅ
ꯎꯝ ꯑꯗꯨ ꯐꯅꯌꯥꯝꯟ ꯃꯈꯥ ꯊꯪꯕ ꯀꯥꯕ ꯐꯅ ꯌꯥꯎꯂꯦꯕ
ꯍꯥ
ꯀꯥꯕꯁꯨ ꯐꯅꯌꯥꯝ ꯌꯥꯎ ꯂꯩꯕꯃꯤ ꯃꯈꯥ ꯇꯪꯕꯗꯣ ꯑꯗꯨꯗꯒꯤ
ꯑꯗꯨ ꯀꯥꯕꯁꯨ ꯍꯥꯎꯅꯤ ꯀꯦꯖꯤ ꯑꯣꯏꯕꯅꯤꯅ
ꯑꯩ ꯑꯀꯥꯕ ꯆꯩꯪꯗꯦ ꯍꯥꯎꯇꯦ ꯑꯩꯅꯗꯦ
ꯍꯥꯥ
ꯍꯩꯅꯗꯦꯕ ꯀꯥꯕꯗꯣ ꯑꯩ ꯆꯩꯅꯗꯦꯕ ꯆꯥꯛꯇꯨꯁꯨ ꯆꯅꯤꯡꯗꯦ ꯍꯥꯎꯗꯦ
ꯀꯔꯤꯒꯤ ꯆꯥꯛ ꯆꯀꯥ ꯍꯥꯎꯋꯏꯗꯨꯗꯤ
ꯊꯥꯛꯇ
ꯀꯔꯤꯅꯣꯅꯦ ꯍꯥꯏꯁꯤꯕꯣ ꯅꯪꯒꯤ ꯇꯦꯁ ꯕꯠꯇꯣ ꯈꯔ ꯏꯁꯁꯣꯏ ꯁꯣꯏꯅꯔꯦꯅꯦ
ꯆꯒꯥꯎ ꯀ ꯆꯥꯏ
ꯆꯒꯥꯗꯨꯅꯦ ꯃꯤꯅ ꯄꯥꯝꯃꯦꯅ ꯈꯣꯠꯂ ꯆꯥꯅꯔꯤꯁꯦ
ꯅ ꯍꯩꯅꯕ꯭ꯔꯕ
ꯑꯩ ꯍꯥꯎ
ꯅꯪ ꯍ ꯋꯥ ꯂꯨꯍꯕꯗ ꯈꯤꯇꯪꯅꯨꯡꯉꯥꯏꯊꯔꯅꯤ ꯅꯨꯡꯉꯥꯏꯊꯔꯅꯤ
ꯀꯔꯤꯕ
ꯅꯣꯡ ꯍꯩꯇꯔꯅꯤꯌꯦ ꯅꯪꯒꯤ ꯂꯨꯍꯣꯡꯕꯗ
ꯏꯁ ꯑꯗꯨꯕꯨꯗꯤ ꯁꯨꯄꯔꯁꯇꯦꯁꯟꯅꯦ ꯑꯗꯨꯅ ꯑꯩ ꯄꯥꯛ ꯆꯥꯗꯦ
ꯎꯝ ꯂꯩꯗꯤ ꯁꯉꯥꯏꯌꯦ
ꯑꯁ ꯇꯜꯂꯤꯅꯦ ꯍꯧꯖꯤꯛꯀꯥꯟꯁꯦ ꯀꯔꯤ ꯍꯩꯅꯗꯣꯏꯔꯤꯕ ꯑꯦ ꯅꯪꯕꯨ ꯑꯩꯕꯨ ꯀꯩꯅꯝ ꯍꯪꯒꯦ ꯇꯧꯕꯅꯤꯅꯦ
ꯀꯩ
ꯑꯩꯪꯤ ꯅꯪꯃ ꯅꯍꯥꯟ ꯑꯃ ꯍꯥꯏꯔꯝꯃꯤꯗꯅ ꯅꯣꯏ ꯀ꯭ꯂꯥꯁꯀꯤ ꯅꯨꯄꯤ ꯃꯌꯥꯝꯁꯤ ꯌꯣꯡ ꯃꯥꯟꯕꯤ ꯉꯥꯛꯇꯅꯦ ꯀꯥꯏ ꯇꯧꯔꯤꯗꯃꯤꯗꯅ ꯑꯗꯨꯒ ꯅꯪꯅ ꯅꯍꯥꯟ ꯃꯦꯁꯁꯇ ꯀꯌꯥꯒꯤ ꯋꯥꯔꯤ ꯁ ꯁ ꯁꯤꯗ ꯅꯪꯒꯤ ꯄ꯭ꯔꯣꯐꯥꯏꯜ ꯄꯤꯛꯆꯔꯁꯤꯗ ꯀꯅꯥꯅꯣ ꯑꯃ ꯌꯥꯎ ꯂꯩꯔꯝꯃꯤꯅꯦ ꯑ
ꯈꯪꯗꯦ ꯀꯥꯏꯗꯦ ꯍꯥꯏꯖꯤꯠꯂꯛꯏꯅꯣ ꯈꯪꯗꯦꯗ
ꯑꯗꯨ ꯑꯗꯨꯅ
ꯀꯅꯥꯅꯣꯅꯦ ꯑꯗꯨꯅ ꯑꯣꯏꯃꯥ ꯑꯣꯏꯃꯥ ꯀꯔꯥꯏꯗꯒꯤ ꯀꯔꯏꯗꯒꯤ ꯀꯔꯣꯝ ꯅꯥꯀꯟꯗꯒꯤ ꯆꯉꯛꯄ ꯀꯔꯤꯅꯣ
ꯁꯨꯝ ꯐꯖꯩ ꯁꯨꯝ ꯐꯖꯅ ꯊꯝꯕꯅꯦ ꯏ ꯐꯖꯩꯟ ꯊꯃꯅꯤ ꯃꯖꯦꯅ ꯊꯝꯕꯅꯤꯗꯅꯤ ꯀꯩꯅꯣꯒꯤꯁꯦ ꯊꯝꯅꯩ ꯃꯌꯥꯝꯗꯨꯗꯤ
ꯋꯥ ꯁꯤꯗꯤ ꯀꯟꯐꯦꯁꯟꯅꯦ ꯇꯗꯥꯏꯔꯦ ꯃꯁꯇꯥꯥꯗ ꯍꯥꯏꯕꯤꯈ꯭ꯔꯣꯅꯦ ꯀꯔꯤꯅꯣꯅꯦ ꯑꯁ ꯀꯩꯗꯅꯦ ꯁꯤꯗꯤ ꯀꯟꯐꯦꯁꯟꯅꯤ ꯀꯟꯐꯦꯁꯟ ꯀꯧꯋꯦ ꯁꯤꯗꯤ ꯃꯤ ꯍꯔꯥꯎꯅꯕ ꯍꯥꯏꯕꯤꯌꯨꯅꯦ ꯁꯥꯗꯥ ꯀꯅꯥꯅꯣ ꯀꯅꯥꯅꯣ ꯑꯩ ꯃꯃꯤꯡ ꯈꯪꯅꯤꯡꯉꯤꯅꯦ
ꯎ
ꯃꯃꯤꯡ ꯃꯃꯤꯡꯕꯨꯕꯨꯗꯤ ꯍꯥꯏꯕ ꯌꯥꯕꯅꯦ ꯑꯩꯅ ꯀꯅꯥꯅꯣ ꯈꯪꯗꯧ ꯂꯩꯇ꯭ꯔꯕꯅꯤꯅ ꯃꯤꯁꯦ ꯉ ꯀꯅꯥꯅ ꯅꯤꯅ ꯃꯃ ꯃꯅꯤꯗꯥꯥ
ꯉ ꯉꯥꯟꯕꯕ ꯀꯧꯋꯤ ꯉꯕ ꯉꯥꯟꯕꯕ
ꯏ ꯃꯤꯁ꯭ꯔꯦꯁ ꯎ ꯉꯥꯟꯕꯥꯟꯕ
ꯎꯝ
ꯑꯣꯏꯗꯣꯏꯕ
ꯃꯥꯅꯤ
ꯅꯣꯏ ꯀ꯭ꯂꯥꯁꯇꯔ
ꯅꯠꯇꯦ ꯀꯝ ꯅꯠꯇꯦ ꯁꯨꯝ ꯊꯝꯕ ꯍꯥꯏꯅꯦ ꯑꯩꯅ
ꯎꯝ ꯑꯩꯈꯣꯏꯗꯤ ꯑꯉꯥꯡ ꯃꯆꯥ ꯑꯦ ꯕꯤ ꯁꯤ ꯇꯝꯅꯉꯥꯏꯔꯤꯕꯅꯤꯅ ꯊꯥꯖꯗꯣꯏꯕ ꯅꯪꯅ ꯑꯗꯨ ꯍꯥꯏꯔꯒ
ꯅꯆꯦꯗ ꯍꯥꯏꯗꯣꯛꯄꯤꯔꯣ ꯍꯥꯏꯔꯦꯅ ꯑꯩꯅ
ꯎꯝ ꯎꯝ ꯌꯦ ꯀꯦꯕ ꯃꯃꯤꯡꯗ ꯀꯥꯔ
ꯀꯔꯗꯤ ꯀꯧꯕꯧꯕ
ꯌꯥꯏꯁꯅꯥ ꯀꯧꯕꯧꯄꯅꯤ ꯌꯥꯏ
ꯑꯣꯏꯕ ꯀꯃꯥꯏꯅ ꯈꯦꯡꯅꯉꯔꯨꯔꯤꯅꯣ ꯃꯤ ꯑꯩ ꯈꯪꯅꯤꯡꯉꯦꯁꯤꯗꯤ
ꯎꯝ ꯀꯅꯥꯅꯦ ꯒꯦꯝ ꯒꯦꯝ ꯒꯦꯝ ꯁꯥꯟꯅꯕꯗ ꯈꯪꯅꯕ
ꯃꯦꯜꯗꯔꯥ
ꯅꯠꯇꯦ ꯄꯞꯖꯤꯗ
ꯑꯣꯏꯃꯎ
ꯇꯨ ꯀ ꯍꯥꯥ
ꯅ ꯕꯆ ꯃꯦꯠꯇ꯭ꯔꯣ
ꯅꯠꯇꯦ ꯑꯉꯥꯡꯅꯤ
ꯀꯥꯁ ꯀꯌꯥꯅꯣ
ꯇꯨꯋꯞ
ꯑꯣ ꯑꯉꯥꯡꯅꯤꯅꯦ
ꯎꯝ ꯇꯒ ꯁꯨꯝ ꯃꯨꯟꯅ ꯈꯪꯅꯔꯀꯥꯟꯗ ꯏꯃꯥꯟꯅꯕꯒꯤ ꯃꯆꯟꯅꯨꯄꯤ ꯑꯣꯏ ꯂꯩꯔꯝꯃꯤ ꯀꯆꯤꯟ ꯁꯤꯁꯇꯔ
ꯎꯝ
ꯄꯆꯔꯤ
ꯑꯗꯒꯤꯗꯤ ꯐꯖꯔꯦ ꯀꯌꯥꯝ ꯀꯨꯏꯔꯒꯦ ꯈꯪꯅꯕ ꯀ ꯀꯨꯏꯔꯒꯦ ꯈꯪꯅꯕ ꯋꯥꯟ ꯃꯟ ꯇꯨ ꯃꯟ ꯊ꯭ꯔꯤ ꯃꯟꯊ
ꯎꯝ ꯇꯨꯃꯥꯏꯅ
ꯃꯟꯁ
ꯎ ꯑꯗꯨꯃꯥꯏꯅ ꯇꯨꯃꯅ ꯑꯗꯨꯃꯥꯏꯅ ꯇꯣꯏꯅ ꯀꯔꯤꯝ ꯈꯟꯗꯦ
ꯑꯣꯀꯦ ꯑꯣꯀꯦ ꯑꯗꯨꯗꯤ ꯈꯔ ꯀꯨꯏꯅ ꯍꯥꯏꯐꯦꯠ ꯋꯥꯔꯤ ꯐꯖꯅ ꯁꯥꯟꯅꯊꯣꯛꯑꯣ ꯑꯉꯥꯡꯗꯣ ꯂꯥꯏꯔꯤꯛꯀꯣ ꯍꯥꯟꯅ ꯄꯥꯝ ꯊꯈꯣ
ꯎꯝ ꯑꯩꯅ ꯀꯩꯇ ꯈꯟꯕꯤꯗꯦ ꯃꯔꯝꯗꯤ
ꯈꯟꯕꯤꯗꯕꯩꯔꯣꯅꯦ ꯅꯪꯅ ꯄ꯭ꯔꯣꯐꯥꯏꯜ ꯄꯤꯛꯆꯔ ꯊꯃꯝꯁꯤꯕ
ꯑꯗꯨꯗꯤ ꯂꯥꯡ ꯊꯥꯛꯄꯅꯤꯗ
ꯋꯥꯍ ꯉꯁꯤ ꯏꯕꯥꯅꯤꯅ ꯍꯥꯏꯅꯔꯝꯃꯤꯅꯦ ꯑꯉꯥꯡꯁꯦ ꯃꯣꯔꯥ ꯐꯝꯗ ꯐꯝꯃꯝꯃꯅꯤꯅ
ꯑ
ꯅꯪꯁꯦ ꯃꯣꯔꯥꯐꯝꯗ ꯐꯝꯃꯝꯗꯧ ꯃꯥꯜꯂꯦ ꯍꯥꯏꯅꯔꯤꯕꯅꯦ ꯏꯕꯥꯅꯤꯅ
ꯐꯩꯅ ꯈ ꯍꯩꯅꯗꯕꯅꯤ ꯑꯗꯣ
ꯏꯁ ꯀꯔꯤ ꯃꯥꯜꯂꯤ ꯃꯥꯜꯂꯤ ꯍꯥꯏꯅꯔꯤꯕꯅꯦ ꯑꯩꯈꯣꯏꯅ
ꯎ
ꯑꯗꯨ ꯑꯣꯏꯕ ꯑꯣꯏꯕꯗꯨꯕꯨ ꯀꯩ ꯀꯥꯏꯒꯦ ꯑꯩꯗꯤ ꯀꯩ ꯀꯥꯏꯗꯦ ꯈꯜꯂꯤ
ꯅ ꯅꯠꯇ꯭ꯔꯣ ꯃꯤ ꯃꯌꯥꯝꯅ ꯍꯥꯏꯩꯅꯗꯦꯗ
ꯃꯤꯅ ꯍꯥꯏꯅꯗ꯭ꯔꯦꯁ ꯃꯤꯅ ꯃꯤ ꯃꯃꯥꯡꯗ ꯑꯣꯏꯖꯗ꯭ꯔꯦ ꯑ ꯃꯥ ꯅꯨꯡꯗ ꯑꯣꯏꯔꯦ ꯂꯣꯏꯔꯦ ꯀꯩꯅꯣ
ꯎꯝ ꯇꯅꯤ ꯇꯅꯤ
ꯀꯔꯤ
ꯏꯖꯠ ꯂꯩꯇꯕ
ꯌꯥꯝ ꯊꯤꯅ ꯍꯥꯏꯗꯤ ꯀꯩ ꯍꯥꯏꯅꯤ ꯅꯨꯄꯤ ꯂꯨꯅ ꯇꯧꯕꯁꯦ ꯅꯠꯇ꯭ꯔꯣ ꯀꯩꯅꯣ ꯑꯗꯨꯒꯨꯝꯕ ꯃꯣꯔꯥꯐꯝꯗ ꯐꯝꯃꯦ ꯍꯥꯏꯅꯤ ꯁ ꯑꯗꯨꯅꯦ ꯍꯥꯏꯁꯦ ꯑꯗꯨꯗꯤ ꯑꯩꯈꯣꯏꯒꯤ ꯁꯣꯁꯥꯏꯇꯤꯁꯦ ꯌꯥꯝ ꯇꯣꯛꯁꯤꯛ ꯑꯣꯏꯌꯦꯅ ꯑꯗꯨꯝ ꯍꯥꯏ
ꯎꯝ ꯑꯗꯨꯗ ꯍꯧꯖꯤꯛꯇꯤ ꯀꯩ ꯍꯥꯏꯅꯤ ꯃꯥꯅ ꯀꯩ ꯍꯥꯏꯅꯤ ꯀꯩꯅꯣ ꯍꯦꯟꯅ ꯅꯨꯡꯁꯤꯔꯤꯉꯩ ꯀꯩꯅꯣ ꯇꯧꯕꯤꯦꯗꯣ ꯂꯩꯊꯣꯔꯤꯑꯗ ꯇꯟ
ꯑꯣ ꯑꯣ ꯑꯣ ꯑꯗꯨꯕꯨꯗꯤ
ꯇꯒꯤ ꯑꯗꯨꯒꯤ ꯁꯣꯨꯝ ꯀꯩꯝꯇ ꯀꯦꯅꯤ ꯍꯥꯏꯗꯤ ꯀꯅꯤ ꯀꯦꯕꯂꯔꯒ ꯗꯤꯝ ꯀꯦꯔ ꯍꯥꯏꯥꯏꯇꯔꯦ
ꯔꯦ ꯗꯦꯝ ꯀꯦꯔ ꯐꯤꯐꯇꯤ ꯐꯤꯐꯇꯤ ꯇꯧꯔꯨꯕꯗꯣ
ꯅꯪ ꯀꯁꯤ ꯊꯛꯆꯂꯛꯏꯁꯨ ꯑꯩ ꯀꯁꯤ ꯊꯛꯆꯀꯦꯅ
ꯌꯥꯏ ꯌꯥꯏ ꯑꯗꯨ ꯌꯥꯏ ꯑꯩꯅ ꯌꯥꯏ ꯑꯍꯥꯟꯕꯔꯣ ꯀꯅꯁ ꯀꯣꯏꯅꯔꯤꯁ ꯅꯌꯥꯁ ꯀꯩꯅꯩꯅꯣ ꯁꯤꯗꯤꯃ ꯌꯦꯃꯥꯟꯗꯅ
ꯇꯦꯁꯤꯅ ꯐꯥꯔꯁ ꯅꯁ
ꯄꯔꯁꯟ ꯂꯥꯁꯅꯦ ꯏ ꯋꯥ ꯁꯤꯗꯤ ꯑꯥ ꯌꯧꯁꯟ ꯂꯩꯔꯝꯃꯦꯗꯅ ꯑꯉꯥꯡꯁꯦ
ꯁꯨꯝ ꯍꯥꯏꯕꯕꯥꯅꯤ ꯀꯅꯥ ꯀꯩꯅꯣ ꯍꯥꯟꯅ ꯑꯣꯏꯗꯣꯔꯤꯕ
ꯈꯅꯥꯟ ꯈꯪꯉ ꯑꯣꯏꯕꯁꯤ ꯌꯥꯏ ꯀꯩꯅꯣ
ꯗꯤ ꯄꯥꯝꯗꯕ ꯃꯤꯅꯦꯅ ꯑꯣꯏ ꯑꯗꯨꯅꯤ ꯑꯗꯨꯅ ꯄꯥꯝꯗꯅꯕ ꯇꯧꯔꯤꯌꯦ ꯑꯩꯀꯣ ꯎ
ꯏꯁ ꯑꯗꯨꯗꯤꯗꯤ ꯍꯦꯟꯃꯜꯜꯂꯤꯀꯣ ꯑꯗꯨꯒꯨꯝꯕ ꯔꯦꯗꯤ ꯇꯧꯅꯨꯀꯣ
ꯎ ꯇꯅꯤ ꯃꯥꯏꯩꯅ ꯇꯂꯤꯅ ꯃꯌꯥꯝꯕꯗ ꯑ ꯑꯣꯏꯅ ꯈꯪꯅꯕꯒꯤ ꯇꯟꯕ
ꯀꯔꯤꯒꯤ ꯇꯜꯂꯤꯕ ꯈꯪꯅ ꯈꯪꯅ ꯃꯥꯅ ꯇꯧꯔꯒ
ꯎꯝ
ꯕ꯭ꯔꯣ ꯀꯣꯠ ꯀꯌꯥꯝ ꯂꯩꯗꯨꯗꯤ
ꯁꯨ ꯇꯗꯅ ꯁꯨꯝ
ꯀꯔꯤꯒꯤ
ꯆꯨꯝ
ꯀꯔꯤꯗꯅ ꯇꯜꯂꯤ ꯁꯅꯥꯏ ꯀ ꯇꯗꯦ
ꯁꯨꯝ ꯃꯌꯥꯝꯕꯗꯣ ꯏꯃꯥꯟꯅꯕ ꯎꯝ
ꯍꯣꯏꯅꯦ ꯑꯗꯨꯕꯨꯗꯤ ꯇꯥꯟꯐꯝꯕꯨꯗꯤ ꯊꯣꯛꯏꯅꯦ
ꯎꯝ
ꯑꯗꯨ ꯈꯪꯅ ꯈꯪꯅ ꯅꯪ ꯅ ꯆꯥꯅ ꯏꯁꯇꯦꯞꯇꯨ ꯂꯧꯔꯕ ꯅꯠꯇ꯭ꯔꯣꯕ ꯅꯪ
ꯎꯝ ꯃꯌꯥꯝꯗ ꯎꯝ ꯃꯌꯥꯝꯕꯗꯨꯗ ꯍꯥꯏꯖꯅꯤ ꯑꯗꯩꯅꯦ
ꯑꯣꯏꯃ ꯃꯌꯥꯝꯕ ꯑꯗꯨꯁꯨ ꯈꯪꯗ꯭ꯔꯤꯕ ꯑꯉꯥꯡꯗꯨꯒꯤ
ꯎꯝ
ꯍꯣꯏ ꯏꯃ ꯅꯪꯁꯤꯗꯤ ꯈꯔ ꯋꯥꯎ ꯄ꯭ꯂꯦꯕꯣꯏ ꯄ꯭ꯂꯦꯕꯣꯏ
ꯆꯅ ꯍꯥꯏ
ꯄꯨꯏ ꯄꯣꯏꯗꯤ ꯅꯠꯇ꯭ꯔꯄꯥ
ꯇ ꯃꯌꯥꯝꯕꯨꯖ ꯃ ꯍꯥꯏ ꯇꯣꯔꯤꯒꯦꯩꯅ
ꯀꯩ ꯍꯥꯏꯕ ꯌꯥꯔꯣꯏꯗꯣꯏꯅꯣꯅꯦ ꯍꯥꯏꯔꯤꯁꯤꯕꯣ
ꯇ ꯅ ꯀ